ꯇ ꯍꯜꯂꯣ ꯇꯔꯕꯣ
ꯑꯗ
ꯐꯗꯗ
ꯀꯩꯝ ꯇꯎꯗ
ꯆ ꯈꯔꯣ
ꯎꯝꯇ
ꯀꯥꯡ ꯆꯥꯔꯎ
ꯎꯝ ꯁꯧꯔꯤ ꯃꯔꯁꯦ
ꯑꯥ
ꯆꯅꯄꯥꯕꯨꯖꯔꯦ
ꯀꯔ ꯇꯣꯡꯉꯕ
ꯑꯩꯅꯗ
ꯑ ꯊꯃ
ꯑꯁꯤꯦꯗꯥꯎ ꯑꯣꯕꯗꯤ
ꯑꯗꯤ ꯆꯂꯧꯒꯦ ꯇꯔꯦꯗꯨ ꯈꯂꯧꯤ
ꯍꯥꯎ ꯇꯕ
ꯎꯝ ꯁꯤꯗꯤ ꯍꯥꯎꯗꯦ
ꯍꯔꯝꯗ
ꯎꯝ ꯍꯥꯎ ꯊ ꯉꯁꯤ ꯌ ꯄꯁꯨ ꯌꯥꯗꯦ
ꯀꯩ ꯌꯥꯗꯔꯤꯕ
ꯌꯥ ꯍꯥꯎꯗꯕꯦ
ꯅ ꯆꯤꯟꯊꯤꯒꯅꯨ
ꯆꯤꯡꯕꯩꯅꯦ ꯑꯗꯨꯒꯅꯦ ꯃꯌꯥꯝ ꯍꯥꯎꯗꯕꯕꯨꯗꯤ ꯅꯠꯇꯦꯕꯣ ꯑꯗꯨꯑꯣꯁꯨ ꯁꯨꯝ ꯈꯔ ꯍꯥꯎꯗꯦꯕ
ꯑ
ꯁꯧꯔ ꯈꯔ ꯁꯤꯟꯕ ꯎ ꯅꯍꯥꯡꯒꯤ ꯊꯣꯡꯕꯦ ꯁꯤꯟꯗꯕꯅꯤꯅꯀꯣ ꯉꯁꯤꯒ ꯌꯥꯝ ꯁꯤꯟꯕ ꯅ ꯁꯟꯗꯔꯕꯅꯦꯠꯇ
ꯑ ꯁꯒꯣꯣꯏꯗ ꯑꯉꯥꯡꯒ ꯑꯁꯪꯕ ꯑꯉꯥꯡꯕꯒ ꯑꯁꯪꯕ ꯑꯅꯤ ꯁꯨꯏꯗ꯭ꯔꯥ ꯀꯝꯕꯅꯅꯨꯡ ꯊꯣꯡꯉꯩꯗ
ꯑꯁꯪꯕ
ꯎꯒꯨ ꯑꯗꯨ ꯑꯉꯥꯑꯣꯕꯅꯦ ꯑꯉꯥꯑꯣꯕꯅꯥ꫰ꯁꯤꯠꯂꯦ ꯍꯥꯏꯗꯨꯗꯤ
ꯎꯟ ꯍꯦꯟꯕꯅꯦ ꯑꯗꯨꯁꯨ
ꯎꯟ ꯍꯥꯏꯖꯜꯂꯤ
ꯍꯂ ꯃꯤꯁꯤꯦ ꯑꯅ ꯊꯖꯗꯤ
ꯎꯟ ꯍꯣꯔꯦꯟ ꯎꯝ ꯍꯥꯏꯅꯕ ꯌꯥꯁꯦ ꯍꯨꯕꯔꯣ ꯌꯥꯀꯨꯃꯦꯁ ꯍꯨꯟꯔꯣ
ꯎꯟ
ꯎꯓꯥ ꯍꯣꯔꯦꯟꯗꯣ ꯍꯥꯏꯅꯕ ꯌꯥꯁꯦꯖ ꯍꯨꯟꯔꯣ ꯌꯥꯒꯨꯃꯦꯁ ꯍꯥꯏꯕꯔ꯭ꯤ
ꯎꯃꯝ ꯌꯥꯗꯨꯅꯦ
ꯎꯃꯝ ꯌꯥꯗꯧꯅꯦ
ꯎꯝ ꯑꯩꯅ ꯌꯥꯗꯧꯅꯤ ꯁꯤ ꯅꯒ ꯑꯣꯟꯗ ꯍꯥꯏꯗꯥ ꯀꯨꯏꯔꯦ ꯆꯥꯖꯤ ꯑꯃꯥ ꯐꯥꯔꯝ ꯑꯅꯤ
ꯎꯝ ꯎꯝ ꯑꯗꯨ ꯅꯨꯡꯉꯥꯏꯕ ꯅꯠꯇ꯭ꯔꯥ
ꯎꯃꯝ ꯣꯃꯤꯣ
ꯑꯑꯣꯏ
ꯀꯩꯁꯥ ꯍꯟꯒꯦꯅꯣ ꯈꯨꯝꯃꯣ
ꯏꯝꯝ ꯅꯪꯅ ꯍꯨꯕꯗꯥ ꯏꯚ ꯍꯥꯏꯕꯗ ꯌꯟꯔꯕꯣꯅꯦ
ꯌꯥꯏ ꯍꯨꯕꯥ ꯑꯩꯅꯥ ꯖꯅꯒꯦꯗꯣ ꯉꯥꯄꯣꯈꯨꯝꯗꯣ ꯅꯡ ꯊꯃꯣꯌꯗ ꯂꯩꯕꯗꯣ ꯍꯨꯔꯀꯣꯕꯥ ꯑꯩꯀꯩꯝ ꯍꯨ ꯏꯕ ꯑꯩ ꯉꯍꯥꯟꯉꯩ ꯀꯞꯆꯦꯠꯄꯤꯑꯣꯏꯔꯁꯨ ꯍꯟꯗꯛꯇꯤ ꯀꯞꯄꯔꯣꯏꯕ
ꯎꯝ ꯏꯆꯥꯣꯟꯅ ꯀꯩꯔꯤꯝ ꯈꯟꯗꯃꯤ ꯈꯟꯗꯕꯗ ꯑꯩꯅ ꯀꯩꯁꯨ ꯑꯇꯣꯞꯄ ꯑꯃ ꯑꯃ ꯇꯧꯒꯦ ꯀꯩꯝ ꯈꯟꯗꯥ ꯕꯅꯦ ꯗ ꯅꯪꯅ ꯑꯗꯨꯝ ꯏꯁꯧ ꯂꯥꯛꯑꯁꯨ ꯀꯅꯥꯝ ꯋꯥꯔꯤ ꯁꯥꯟꯅꯗꯝꯅꯦ ꯑꯗꯨꯝ ꯂꯩꯕꯅꯤꯗ
ꯑꯉꯥꯡꯁꯦ ꯑꯩꯅ ꯍꯪꯉꯤꯁꯦ ꯅꯪꯅ ꯏꯁꯧꯔꯥꯡꯕ ꯑꯗꯒꯤ ꯅꯪ ꯑꯃ ꯑꯃ ꯃꯤꯒ ꯋꯥꯔꯤ ꯁꯥꯟꯅꯕ ꯁꯥꯟꯗ ꯅꯠꯇꯦ ꯑꯩꯅ ꯍꯪꯉꯤꯗꯣ ꯑꯩꯁꯥꯏ ꯍꯪꯉꯤꯕ ꯋꯥꯗꯣ ꯄꯈꯨꯝ ꯐꯖꯅ ꯄꯤꯔꯛꯑꯣꯕ ꯑꯩꯅ ꯑꯃ ꯍꯪꯉꯛꯑꯒꯥ ꯑꯃ ꯀꯨꯝꯃꯗꯣ ꯇꯧꯔꯛꯀꯅꯣꯕ ꯔꯇꯅꯥ ꯃꯆꯥꯅꯨꯄꯥꯗ ꯋꯥ ꯉꯥꯡꯕꯅ ꯍꯦꯟꯅ ꯐꯔꯅꯦꯕ ꯂꯣꯟ ꯐꯥꯎꯊꯣꯛꯅꯗꯦ ꯅꯪꯒꯤ ꯗꯤ ꯈꯪꯉꯨ ꯌꯥꯝ ꯀꯣꯟꯁꯤꯟꯅꯗꯕ ꯑꯃ ꯌꯥꯎꯔꯤ
ꯔꯇꯅꯥꯏ ꯃꯆꯗ ꯑꯗꯨꯝ ꯇꯧꯔꯒꯤꯔꯣ
ꯎꯝ ꯋꯥ ꯉꯥꯡꯕꯗꯣ ꯃꯤꯅ ꯍꯥꯏꯅꯤꯡꯉꯤ ꯋꯥꯁꯦ ꯁꯤꯅꯤꯣ ꯑꯉꯥꯡ ꯑꯃ ꯄꯤꯛꯈ꯭ꯔꯕꯗꯨ ꯂꯧꯋꯦꯅ ꯈꯪꯉꯦꯕ ꯑꯗꯨ ꯈꯪꯉꯣꯏꯒ ꯈꯪꯁꯤꯟꯅꯗ꯭ꯔꯤꯔꯥ ꯑ ꯃꯥ ꯗꯨ ꯑꯣꯏ
ꯐꯨꯔꯗꯤ ꯒꯥꯖꯅꯥ ꯐꯨꯅꯤ
ꯅꯡ ꯅꯦ ꯈꯨꯝꯕꯗꯣ ꯅꯪ ꯑꯩ ꯈꯪꯉꯦ ꯅꯪ ꯀꯩꯁꯨ ꯈꯨꯝꯅꯤꯡꯉꯣꯏ ꯍꯥꯏꯕꯀꯣ ꯑꯗꯣ ꯈꯨꯝꯅꯤꯡꯗ꯭ꯔꯗꯤ ꯑꯩ ꯈꯨꯝꯅꯤꯡꯗꯦ ꯍꯥꯌꯅꯥ ꯑꯗꯨꯝ ꯍꯨꯔꯣ ꯍꯥꯏꯔꯣ ꯑꯗꯣ ꯋꯇꯣꯗꯣ ꯍꯪꯉꯛꯀꯅꯣ ꯈꯨꯝꯅꯤꯪꯇꯦ ꯍꯨꯔꯤ ꯌꯥꯔꯦ
ꯎꯟ ꯀꯃꯥꯏꯅ ꯍꯥꯏꯌꯨꯕ ꯅꯪꯟꯅ ꯀꯃꯥꯏꯅ ꯍꯪꯕ ꯑꯗꯨ ꯀꯃꯥꯏꯅ ꯈꯪꯕ ꯑꯝꯇ ꯍꯥꯏꯔꯨꯥꯔꯦ
ꯑꯩꯅ ꯁꯨꯃꯥꯏꯅ ꯈꯨꯝꯃꯁꯨ ꯍꯥꯏꯗꯦ ꯁꯨꯃꯥꯏꯅ ꯈꯨꯝꯒꯅꯨ ꯁꯨ ꯍꯥꯏꯗꯦ ꯑꯩꯅ ꯍꯪꯕꯁꯦ ꯉꯣꯟꯗ ꯅꯪꯅ ꯑꯩꯒꯤꯁꯦ ꯀꯩꯁꯨ ꯂꯨꯝꯗ ꯂꯩꯒꯤ ꯂꯧꯏ ꯂꯧꯗꯦꯁꯦ ꯁꯤꯃꯗꯤ ꯈꯪꯉꯦ ꯌꯥꯎꯁꯦꯀꯣ ꯁꯤꯃꯗꯤ ꯇꯣꯉꯥꯟꯅ ꯊꯝꯈ꯭ꯔꯣꯕ ꯑꯩ ꯀꯦꯝ ꯈꯟꯗ꯭ꯔꯦꯕ ꯑꯩꯒꯤ ꯀꯩꯅꯣ ꯂꯥꯏꯕꯛꯀꯤꯅꯤ ꯑꯩꯒꯤ ꯃꯄꯣꯛꯀꯤꯅꯤ ꯑꯗꯨꯝ ꯈꯟꯖꯔꯒꯦꯕ ꯌꯥꯑꯦꯕꯀꯣ ꯑꯗꯣ ꯑꯩꯅ ꯈꯟ ꯍꯥꯏꯔꯤꯁꯦ ꯑꯩꯁꯦ ꯅꯪꯒꯤ ꯅꯥꯛꯇ ꯂꯩꯍꯟꯅꯤꯡꯕꯒꯗꯤ ꯁꯨꯝ ꯐꯥꯎꯗꯕ꯭ꯔꯥ ꯑꯗꯨꯝ ꯁꯨꯃꯥꯏꯅ ꯂꯣꯏꯅꯕ ꯑꯗꯨꯝ ꯄꯥꯝꯕ ꯕ꯭ꯔꯥ ꯁꯤꯕꯅ ꯍꯥꯟꯅꯤ
ꯑꯁꯦꯡꯕꯩꯍꯥꯏꯕ꯭ꯔꯣ
ꯑꯥ
ꯅꯪ ꯉꯃꯉꯥꯏ ꯋꯥꯔꯤ ꯁꯥꯟꯅꯁꯤꯀꯣ ꯎꯝ ꯑꯇꯩ ꯀꯅꯥ ꯁꯥꯟꯅꯗ ꯗꯨꯝ ꯍꯥꯏꯔꯖ ꯑ ꯅꯪꯅ ꯅꯨꯉꯥꯏꯕ‌ꯣꯏꯔ ꯗꯨꯝ ꯈꯜꯂꯒ ꯈꯨꯝ ꯑ ꯑ ꯑꯗꯨꯏ ꯋꯥꯔꯤꯗꯨ ꯇ ꯇ‌ꯣꯛꯈ‌ꯣ ꯎꯝ ꯑꯩꯗꯣ ꯀꯔ ꯋꯥꯔꯤꯔꯤ ꯁꯥꯟꯅꯗ‌ꯦ ꯅꯪ ꯂꯥꯝ ꯍꯥꯏꯔ ꯅꯆꯤꯜ ꯊꯤꯔꯁꯨ ꯁꯅ ꯅꯅ ꯊꯤ ꯑꯩꯅꯁ ꯌꯥꯝ ꯁꯥꯎꯔꯤꯗꯣ ꯑꯣꯏꯗꯕ ꯉꯥꯡꯕ ꯑꯁ ꯑꯩꯅ ꯇꯧꯗꯕ ꯇꯧꯋꯦꯅ ꯍꯥꯏꯕ ꯇꯧꯈꯃꯤ
ꯑꯪꯉꯝꯁꯦ ꯅꯪꯉ‌ꯣꯟꯗ ꯍꯪꯏꯁ‌ꯦ ꯅꯪ ꯅꯨꯄꯤ ꯀꯣꯏꯕ꯭ꯔꯥ ꯅꯪ ꯅꯨꯄꯤ ꯋꯥꯔꯤ ꯁꯥꯟꯅꯕ꯭ꯔꯥ ꯍꯪꯕꯗ ꯅꯠꯇꯦ
ꯑꯝ
ꯌꯥꯔꯦ ꯇ‌ꯣꯛ ꯑ ꯌ
ꯇꯣꯛꯑꯖꯤꯔꯣ ꯇ‌ꯣꯛꯑꯖꯤꯔ‌ꯣꯕ
ꯑꯩꯅ ꯍꯪꯉꯤꯕ ꯋꯥꯗꯣ ꯑꯗꯨꯒꯤ ꯄꯥꯎꯈꯨꯝꯗꯤ ꯅꯪꯁꯨ ꯄꯤ ꯄꯤꯗ꯭ꯔꯦꯕ ꯅꯪ ꯑꯇꯣꯞꯄ ꯑꯗꯨꯝ ꯋꯥꯗꯣ ꯉꯥꯡ ꯂꯩꯌꯦꯦꯕ ꯑꯗꯨꯏꯁꯨꯝ ꯅꯪ ꯅꯪ ꯈꯨꯝꯕ ꯉꯝꯃꯔꯣꯏꯅꯦ ꯑꯗꯨꯝ ꯈꯪꯉꯦꯕ ꯌꯥꯔꯦꯕ
ꯅꯪꯅ ꯉꯥꯡꯊꯣꯔꯕ ꯁꯛꯇꯣꯔꯛꯄꯗꯣ ꯑꯗꯨꯅ ꯑꯗꯨꯝ ꯚꯥꯞ ꯇꯥꯕ ꯌꯥꯔꯦ ꯑꯩ ꯑꯉꯥꯡ ꯃꯆꯥ ꯅꯇ‌ꯦꯕ
ꯎꯝ ꯅꯪꯗꯤ ꯁꯦꯟꯗꯣꯏ ꯁꯥꯔꯤꯕ ꯅꯨꯄꯤꯅꯦꯕ
ꯍꯣꯏ ꯍꯣꯏ ꯌꯥꯏ ꯌꯥ
ꯍꯣꯏ ꯍꯣꯏ ꯑꯦ ꯇꯥꯃꯣꯅ ꯍꯥꯏꯕꯗꯣꯪ ꯑꯩ ꯌꯥꯔ‌ꯦ ꯑꯝꯇ ꯍꯥꯏꯌꯨ ꯇꯥꯒ‌ꯦ ꯍꯥꯏꯌꯨꯅꯦ
ꯍꯣꯏ ꯍꯣꯏ
ꯍꯥꯏꯗ‌ꯦ ꯇꯥꯃꯣꯏꯅ ꯍꯥꯏꯕꯗ ꯂ‌ꯣꯏ ꯌꯥꯖꯔꯒ‌ꯦ ꯑꯝꯇ ꯍꯥꯏꯎ ꯎꯝ
ꯍꯨꯝ
ꯇꯥꯃꯣꯏꯅꯍꯥꯏꯇ ꯂ‌ꯣꯏ ꯌꯥꯁꯦꯒꯦ ꯍꯥꯏ
ꯑꯩ ꯉꯁꯤꯐꯥꯎꯗ ꯅꯪꯅ ꯍꯥꯏꯕꯗ ꯀꯔꯤ ꯌꯥꯗꯕ ꯀꯔꯤ ꯇꯧꯕ ꯌꯥꯎꯏ
ꯎꯝ ꯑꯗꯨ ꯍꯥꯡꯗꯣ ꯅꯪ ꯅꯉꯣꯟꯗ ꯍꯪꯕꯃꯛꯇꯦ ꯑꯩꯅ ꯅꯉꯣꯟꯗ ꯍꯥꯡꯒꯗꯝꯕꯅꯤ ꯅꯪꯅ ꯍꯥꯏꯕ ꯋꯥꯗ ꯑꯩꯅ ꯀꯔꯤ ꯌꯥꯗ ꯌꯥꯠꯇꯕ꯭ꯔꯥ ꯍꯥꯏꯌꯨꯅꯦ
ꯌꯥꯏꯌꯦ ꯌꯥꯗꯦ ꯍꯥꯏꯕ ꯅꯠꯇꯦꯉꯥꯃꯤꯁꯦ
ꯑꯩꯅ ꯍꯥꯏꯕꯁꯦ ꯑꯩꯁꯦ ꯅꯪꯒꯤ ꯅꯥꯛꯇ ꯂꯩꯍꯟꯅꯤꯡꯕ꯭ꯔꯥ ꯂꯩꯍꯟꯅꯤꯡꯗꯕ꯭ꯔꯥꯅ ꯍꯪꯕꯅꯤꯀꯣ ꯅꯪꯅ ꯈꯨꯝ ꯣꯏꯅ ꯑꯃꯅꯤꯀꯣ ꯑꯗꯨ ꯌꯥꯔꯦ ꯍꯥꯏꯕ ꯑꯩ ꯀꯩꯝꯥ ꯍꯥꯏꯗ꯭ꯔꯦꯕ
ꯏꯆꯥꯎꯗꯒꯤ ꯋꯥꯈꯜꯗꯤ ꯂꯩꯇꯅꯤꯗ ꯂ ꯃꯔꯖꯒꯦꯁꯨꯣꯏ ꯂꯩꯇꯝ ꯑꯩꯁꯨ ꯎ ꯑꯩꯅ ꯃꯤꯒꯤ ꯋꯥꯔꯤ ꯁꯥꯟꯅꯕꯁꯨ ꯂꯩꯇꯦ ꯑꯃꯒ ꯄꯥꯎ ꯐꯥꯎꯟ ꯂꯩꯇꯦ ꯅꯪꯅꯗꯣ ꯍꯥꯏꯔꯛꯅꯦꯁꯨ ꯍꯥꯏꯗꯤ ꯎꯝ ꯑ ꯑꯩꯅ ꯀꯔꯤ ꯋꯥꯈꯟ ꯈꯥꯟꯒꯤ ꯇꯣꯛꯈ꯭ꯔꯣꯕꯣ ꯅꯪ ꯅꯪꯅꯁꯨ ꯑꯅꯝ ꯀꯂꯨ ꯍꯥꯏꯗ꯭ꯔꯥ
ꯎꯝ
ꯎꯝ ꯃꯤ ꯑꯃꯅ ꯑꯅꯝ ꯀꯜꯂꯗꯤ ꯀꯔꯤ ꯊꯧꯗꯣꯛ ꯑꯃꯗꯤ ꯊꯣꯛꯑꯝꯃ‌ꯣꯏꯗ꯭ꯔꯥ
ꯊꯥꯗꯣꯛꯑ ꯑꯃꯗ ꯃꯤ ꯃ ꯁꯨꯝ ꯑꯗꯨꯝ ꯀꯟꯖꯈ꯭ꯔꯅꯤ ꯑ ꯃꯥꯒꯤ ꯃꯥꯒꯤ ꯃꯥꯒꯤ ꯃꯕꯥꯕꯨꯗ ꯄꯨꯂꯁꯤ ꯌꯥꯎꯔꯛꯄꯦ
ꯎꯝ ꯑꯩꯗꯤ ꯀꯜꯂꯅꯤꯗ ꯂꯥꯝ ꯍꯥꯏꯔꯁꯨ ꯑꯗꯨꯝ ꯑꯩꯗꯤ ꯑꯅꯝ ꯀꯟꯕꯗꯤ ꯑꯗꯨꯝ ꯑꯣꯏꯔꯗꯕ
ꯏꯣꯟꯅꯠꯇ ꯑꯅ ꯃꯥ ꯀꯕꯗ ꯇꯧꯅꯗ
ꯍꯥ ꯑꯗꯨ ꯑꯗꯨ ꯍꯥꯏꯗ
ꯑꯗꯨ ꯅꯪꯅ ꯃꯥꯕꯨ ꯅꯨꯡꯁꯤꯕ ꯆꯥꯡꯗꯣ ꯑꯩꯒꯤ ꯋꯥꯔꯤ ꯁꯅꯔ ꯉꯗ ꯀꯩꯁꯨ ꯀꯣꯄꯣꯂꯝꯗꯕ
ꯎꯝ ꯅꯪꯗꯤꯅꯦ ꯍꯥꯏꯔ ꯑꯥ ꯑꯗꯨꯝ ꯈꯨꯗꯣꯡ ꯆꯕꯗꯔꯣ ꯑꯉꯥꯡꯕꯛꯇ ꯇꯧꯅꯨꯕ ꯅꯪꯗꯤ ꯑꯅ ꯅꯪꯍꯩ ꯇꯣꯡꯃꯛ ꯉꯍꯥꯡ ꯇꯧꯕ ꯁꯨꯡꯛ ꯄꯤꯖꯛꯇꯕꯗꯣ ꯑꯩ ꯅꯣꯝꯗ
ꯎꯝ ꯄꯕꯤꯖꯦꯔꯤ ꯄꯕꯤꯖꯦꯔꯤ
ꯎ ꯄꯤꯖꯔ ꯊꯅꯗ ꯄꯤꯖꯅ ꯑ ꯑꯍꯨꯝꯅ ꯀꯦꯖꯤ ꯑꯃ ꯇꯥꯕꯗ ꯄꯤꯖꯗ
ꯎꯝ ꯉꯥꯅꯨꯃꯛ ꯍꯥꯏꯗꯤ ꯉꯥꯅꯨꯗꯨꯃꯛꯀꯤ ꯍꯥꯏꯗꯤ ꯀꯩ ꯍꯥꯏꯇꯥꯔꯦ ꯑ ꯄꯥꯁꯦ ꯊꯧꯛ꯭ꯔꯦꯒꯅ ꯁꯂꯗ꯭ꯔꯦ ꯂꯩꯒꯗꯒꯤ ꯉꯅ ꯃꯇꯝꯗ ꯃꯤ ꯃꯌꯥꯝ ꯄꯨ ꯄꯨ ꯆꯥꯔꯃꯤꯅ ꯐ ꯆꯥꯔꯁꯦ ꯑꯣ ꯉꯍꯩꯔꯥꯎꯒꯤ ꯏ ꯑꯗꯨ ꯇꯣꯄꯤ
ꯎꯝ
ꯅꯪꯅ ꯈꯟꯗ꯭ꯔꯁꯨꯀꯣ ꯑꯩꯅꯗꯤ ꯌꯥꯝ ꯂꯨꯝꯅ ꯅꯨꯡꯁꯤꯅ ꯈꯟꯕꯅꯤꯗ ꯑꯗꯨ ꯀꯌꯥꯝ ꯀꯨꯏꯅ ꯑꯃꯨꯛ ꯈꯜꯂꯨꯅꯤ ꯅꯪꯒꯤ ꯅꯪꯅ ꯅꯪꯅ
ꯂꯩꯅꯔꯤꯕꯧꯅꯦ ꯑꯗꯨ ꯍꯥꯏꯇꯥꯔꯦ
ꯄꯥꯅꯤꯅ ꯂꯝ ꯍꯦꯟꯅꯔꯤ ꯄꯨꯛꯇ ꯑꯗꯨꯝ ꯂꯩꯔꯅꯦꯕ
ꯍꯣꯏ ꯑꯩꯒꯤ ꯑꯣꯏꯅꯗꯤ ꯑꯍꯣꯡꯕ ꯀꯩꯝ ꯂꯩꯇꯦ ꯂꯔꯤꯛꯁꯨ ꯂꯩꯔꯣꯏ ꯑꯗꯣ ꯅꯪꯅ ꯍꯧꯕꯄ ꯑ ꯅꯪꯒꯤ ꯀꯩꯅꯣ ꯈꯣꯡꯊꯥꯡꯒꯤ ꯀꯩꯅꯣ ꯌꯦꯡꯉꯒ ꯊꯥꯡꯕ ꯇꯥꯕꯅꯤꯅ ꯅꯣꯡꯉꯝꯁ ꯑꯩ ꯅꯪꯒ ꯀꯩꯒꯨꯝꯕ ꯍꯣꯏ ꯑꯩ ꯅꯪꯒ ꯋꯥꯔꯤ ꯁꯥꯟꯅꯗꯕꯗꯤꯀꯣ ꯂꯩꯕꯕꯨꯗꯤ ꯉꯝꯕꯨꯗꯤ ꯉꯝꯗꯦ ꯑꯗꯨ ꯑꯣꯏꯇꯥꯔꯁꯨ ꯍꯟꯗꯛ ꯃꯇꯥꯡꯗꯒꯤꯀꯣ ꯑꯩꯁꯨ ꯈꯤꯇꯪꯗꯤ ꯑꯩꯅ ꯉꯝꯗꯕꯩ ꯆꯥꯡꯗꯣ ꯈꯤꯇꯪ ꯐꯕꯗꯤ ꯃꯥꯜꯂꯦ ꯑꯗꯨꯏꯁꯨ ꯉꯝꯗꯕꯒꯨꯝꯕꯅꯤꯀꯣ ꯑꯗꯨ ꯇꯧ ꯇꯥꯔꯗꯤꯀꯣ ꯑꯩꯁꯨ ꯁꯤꯗ ꯂꯩꯔꯣꯏꯗꯕ ꯂꯩꯒꯦꯅꯁꯨ ꯈꯟꯁꯨ ꯈꯟꯗꯦꯗ ꯂꯩꯊꯣꯛꯄ ꯑꯃ ꯑꯗꯨꯝ ꯆꯠꯆꯈ꯭ꯔꯒꯦꯅ ꯑꯗꯨꯝ ꯈꯜꯂꯨ ꯈ ꯑꯩ ꯅꯪꯒꯤ ꯃꯩ ꯆꯥꯛ ꯀꯣꯛꯍꯠꯄ ꯉꯝꯗꯕ ꯑꯩ ꯏꯁꯥꯏ ꯀꯅꯥꯝ ꯂꯩꯇꯦ ꯑꯗꯒꯤ ꯀꯔꯤꯝꯇ ꯄꯣꯠꯁꯛ ꯑꯝꯇꯁꯨ ꯂꯩꯇꯦꯕ ꯑꯩꯁꯤ ꯂꯩꯔꯒꯅ ꯍꯦꯟꯅ ꯍꯦꯟꯅ ꯋꯥꯏꯑꯕ ꯑꯗꯨꯏ ꯁꯔꯛꯄꯨꯗꯤ ꯑꯩꯁꯦ ꯏꯁꯥꯅ ꯏꯁꯥ ꯊꯕꯛ ꯄꯤꯖꯔꯒ ꯊꯕꯛ ꯄꯤꯔꯒ ꯀꯣ ꯆꯪꯗ꯭ꯔꯗꯤꯀꯣ ꯑꯩ ꯌꯥꯝ ꯋꯥꯅꯤꯗ ꯑꯩ ꯏꯁꯥꯅ ꯑꯩ ꯏꯁꯥꯒꯤ ꯑꯣꯏꯕ ꯐꯤꯕꯝ ꯑꯩꯒꯤ ꯑꯅꯅꯨꯡ ꯈꯨꯀꯟ ꯑꯩꯒꯤ ꯀꯣꯛ ꯏꯁꯥꯅ ꯈꯪꯖꯩꯕ
ꯎꯝ ꯎꯝ
ꯅꯪꯁꯨ ꯅꯪꯒꯤ ꯊꯃꯣꯏꯕꯨ ꯂꯣꯛꯍꯟꯕ ꯉꯝꯕ ꯃꯤ ꯂꯥꯛꯈꯤꯅꯤꯗ ꯑꯗꯨ ꯃꯇꯝꯗꯣ ꯋꯥꯔꯁꯨ ꯋꯥꯅ ꯏꯕꯥꯅꯤ ꯑꯗꯨꯝ ꯉꯥꯏꯃꯤꯟꯅꯁꯤꯀꯣ
ꯈꯔꯞꯅ ꯈꯅꯥ
ꯎꯝ
ꯎꯝ ꯍ ꯍꯇꯂꯔ ꯍꯥꯏꯔꯤ
ꯍꯥꯝ
ꯐꯥꯏꯗꯕ
ꯑꯩꯗꯤ ꯅꯪꯒꯤ ꯑꯗꯨꯝ ꯑꯣꯏꯔꯤꯁꯤꯗꯤ ꯅꯪꯗꯅꯕꯨꯨꯛ ꯑꯣꯏꯌꯦꯦꯅ ꯈꯟꯗꯕꯩ ꯋꯥꯅꯤ ꯀꯩꯅꯣ
ꯀꯥꯏꯕ
ꯑꯩꯗꯤ ꯅꯪꯒꯤ ꯑꯗꯨꯝ ꯑꯣꯏꯔꯤꯁꯤꯗꯤ ꯅꯪꯅꯕꯨ ꯅꯪꯇꯅꯕꯨ ꯑꯩꯁꯦ ꯅꯪꯒꯤꯅꯦ ꯈꯟꯗꯕꯤ ꯋꯥꯗ ꯍꯥꯏꯕꯅꯤ ꯀꯩꯩꯅꯣ
ꯃꯩ ꯂꯥꯛꯕ꯭ꯔꯣ
ꯑꯥ ꯂꯩꯦ
ꯌꯥꯄꯣ
ꯍꯥꯝ
ꯌꯥꯝ ꯑꯣꯏꯔꯕꯣ
ꯍꯥ ꯃ ꯂꯥꯏꯛ ꯀꯩꯁꯥꯏꯖꯒꯦ
ꯑ ꯐꯗ ꯄꯥꯔꯒꯣ ꯐ ꯐꯅꯨ ꯀꯣ
ꯑꯣ
ꯇꯥꯎ꯭ꯔꯣ
ꯇ
ꯅꯪꯗꯨ ꯄꯊꯥ ꯑꯣꯏꯖꯤ ꯊꯝꯕꯣ
ꯑꯥ
ꯑꯗꯨꯝ ꯑꯇꯩ ꯑꯇꯩ ꯇꯧꯔꯣꯅ ꯑꯗꯨꯝ ꯑꯩꯅ ꯍꯥꯏꯞꯠꯇꯣ ꯑꯗꯨꯝ ꯂꯩꯔꯣꯀꯣ
ꯑ
ꯑꯣꯗ